ꯍꯜꯂꯣ
ꯑꯥ ꯃꯔꯨ ꯇꯥ ꯇꯥꯕꯤꯔꯕ꯭ꯔꯣ
ꯇꯥꯏꯌꯦ ꯇꯥꯏꯌꯦ ꯃꯔꯨꯞ ꯑꯩ ꯈꯣꯟꯖꯦꯜꯁꯤꯗꯤ ꯐꯖꯅ ꯇꯥꯕꯤꯕ꯭ꯔꯣ
ꯇꯥꯖ ꯇꯥꯖ ꯃꯔꯨꯞ ꯃꯔꯨꯞꯇ ꯁꯨꯝ ꯋꯥꯔꯤ ꯋꯥꯇꯥꯏ ꯇꯧꯁꯦꯅ ꯁꯨꯝ ꯀꯣꯜ ꯇꯧꯖꯔꯛꯄꯅꯦ ꯃꯔꯨꯞꯄꯨ ꯍꯧꯖꯤꯛ ꯍꯧꯖꯤꯛ ꯊꯕꯛ ꯆꯤꯟꯈꯤꯕ꯭ꯔꯣ ꯀꯔꯤ ꯀꯔꯤ ꯇꯧꯔꯤꯒꯦ
ꯆꯤꯟꯗꯦ ꯃꯔꯨꯞ ꯑꯩꯁꯨ ꯅꯨꯡꯁꯥꯒ ꯁꯥꯕꯁꯤꯗ ꯉꯥꯏꯍꯥꯛ ꯄꯣꯊꯥꯔꯝꯕꯅꯤ ꯃꯔꯨꯞ ꯃꯔꯨꯞꯅ ꯁꯥꯟꯅꯔꯁꯤ ꯍꯥꯏꯔꯤꯕ ꯋꯥꯔꯤꯗꯨ ꯑꯗꯨꯝ ꯍꯧꯕꯤꯔꯛꯑꯣ
ꯑꯗꯨ ꯃꯔꯨꯞꯅ ꯉꯥꯡꯕꯗꯣ ꯈꯔ ꯀꯟꯅ ꯉꯥꯡꯕꯤꯔꯛꯑꯣꯀꯣ ꯑꯩꯅ ꯉꯥꯡꯕꯗ ꯇꯥꯗ꯭ꯔꯒꯁꯨ ꯃꯔꯨ ꯑꯗꯨꯝ ꯍꯥꯏꯕꯤꯔꯛꯑꯣ ꯑꯗꯨ ꯃꯔꯨꯞꯇ ꯑꯩꯅ ꯉꯁꯤ ꯋꯥꯔꯤ ꯇꯧꯔꯛꯇꯣꯏꯁꯦ ꯁꯨꯝ ꯊꯣꯏꯗꯣꯛꯄ ꯋꯥꯔꯤꯕꯨꯗꯤ ꯅꯠꯇꯦ ꯃꯔꯨꯨꯞ ꯑꯗꯨꯕꯨ ꯍꯟꯇꯛꯀꯤ ꯀꯨꯝꯒꯤ ꯑꯩꯈꯣꯏ ꯁꯥꯕ ꯑꯃꯁꯨꯡ ꯅꯣꯡ ꯆꯨꯕꯒꯤ ꯁꯤꯒꯤ ꯃꯇꯥꯡꯗ ꯁꯨꯝ ꯋꯥꯔꯤ ꯋꯥꯇꯥꯏ ꯇꯧꯖꯩ ꯑꯃꯁꯨꯡ ꯂꯧ ꯏꯁꯤꯡꯒꯤ ꯃꯇꯥꯡꯗ ꯀꯔꯤ ꯀꯔꯤ ꯀꯃꯥꯏꯅ ꯇꯧꯔꯤ ꯍꯥꯏꯕꯒꯤ ꯋꯥꯔꯤ ꯋꯥꯇꯥꯏ ꯇꯧꯖꯦꯅ ꯇꯧꯔꯛꯄꯅꯤ ꯃꯔꯨꯞ ꯌꯥꯅꯤꯀꯣ
ꯌꯥꯏꯑꯦ ꯃꯔꯨꯞ ꯁꯥꯥꯁꯦ ꯑꯩꯁꯨ ꯑꯗꯨꯒꯤ ꯋꯥꯔꯤꯗꯣ ꯁꯥꯟꯅꯅꯤꯡꯗꯅ ꯂꯩꯔꯝꯃꯤꯅꯤ ꯑꯗꯨ ꯃꯔꯨꯞꯅ ꯍꯧꯕꯤꯔꯛꯑꯣ ꯑꯩ ꯑꯗꯨꯝ ꯃꯈꯥ ꯁꯝꯊꯖꯔꯛꯀꯦ
ꯌꯥꯝ ꯅꯨꯡꯉꯥꯏꯖꯔꯦ ꯃꯔꯨꯞ ꯃꯔꯨꯞ ꯑꯗꯨꯗꯤ ꯀꯩꯅꯣꯅꯤ ꯑꯩꯈꯣꯏꯒꯤ ꯍꯟꯗꯛ ꯀꯤ ꯅꯣꯡ ꯆꯨꯕꯒꯤ ꯆꯥꯡꯁꯦ ꯃꯔꯨꯞ ꯈꯔ ꯋꯥꯠꯄ ꯑꯣꯏꯅ ꯎꯖꯕ ꯑꯩꯒꯤ ꯑꯩꯅ ꯂꯩꯕ ꯖꯒꯥ ꯑꯁꯤꯗ ꯈꯛꯇ ꯅꯠꯇꯅ ꯑꯇꯣꯞꯄ ꯖꯒꯥꯗꯁꯨ ꯅꯣꯡꯁꯤꯡꯒꯤ ꯐꯤꯕꯝꯁꯦ ꯈꯔꯗꯤ ꯑꯍꯣꯡꯕ ꯑꯍ ꯑꯩꯈꯣꯏꯒꯤ ꯑꯍꯣꯡꯕ ꯃꯃꯥꯡ ꯃꯃꯥꯡꯗ ꯇꯧꯈꯤꯕꯁꯤꯕꯨꯗ ꯈꯔ ꯈꯦꯠꯅꯕ ꯑꯣꯏꯅ ꯎꯖꯩ ꯀꯩꯒꯤꯅꯣꯗ ꯍꯧꯖꯤꯛꯁꯤ ꯅꯣꯡꯖꯨ ꯊꯥ ꯍꯥꯏꯕꯗꯤ ꯑꯥ ꯖꯨꯟ ꯖꯨꯂꯥꯏ ꯑꯒ ꯁꯦꯞꯇꯦꯝꯕꯔꯁꯤ ꯂꯧ ꯐꯖꯅ ꯃꯄꯨꯡ ꯐꯥꯅ ꯄꯥꯜꯂꯒ ꯀꯩꯅꯣ ꯃꯇꯝꯅꯤ ꯑꯗꯨꯗꯣ ꯍꯧꯖꯤꯛꯐꯥꯎꯀ ꯅꯣꯡꯁꯤ ꯏꯟꯊꯤ ꯅꯨꯡꯉꯥꯏꯅ ꯇꯥꯕ ꯇꯥꯗꯕꯒꯤ ꯃꯇꯧꯁꯤ ꯎꯕꯗ ꯁꯨꯝ ꯂꯧꯃꯤꯁꯤꯡꯗ ꯀꯔꯤ ꯀꯔꯤ ꯃꯤꯄꯥꯏꯅꯔꯝꯒꯗ꯭ꯔꯥ ꯈꯣꯠꯀꯗ꯭ꯔꯥ ꯑꯃꯗꯤ ꯃ ꯃꯔꯨꯞ ꯍꯣꯏꯒꯤ ꯖꯒꯥꯗꯗꯤ ꯅꯣꯡ ꯏꯁꯤꯡ ꯀꯃꯥꯏ ꯀꯃꯥꯏ ꯇꯧꯕꯤ ꯑꯃꯗꯤ ꯂꯧ ꯏꯁꯤꯡ ꯄꯥꯟꯕꯒꯤ ꯃꯃꯤ ꯎꯕ ꯍꯧꯔꯕ꯭ꯔꯥ ꯀꯃꯥꯏꯅ ꯇꯧꯏ
ꯃꯔꯨꯞ ꯑꯩꯈꯣꯏ ꯁꯣꯝꯗꯁꯨ ꯑꯗꯨꯝ ꯑꯋꯥꯕꯗꯤ ꯊꯦꯡꯅꯔꯤ ꯑꯗꯨꯕꯨ ꯆꯥꯗꯕꯗꯤ ꯌꯥꯗꯕꯅꯤꯅ ꯆꯥꯗ꯭ꯔꯒꯗꯤ ꯑꯍꯤꯡꯕꯗ ꯋꯥꯒꯗꯕꯅꯤꯅ ꯑꯗꯨꯝ ꯇꯦꯛ ꯇꯦꯛ ꯇꯧꯔꯤ ꯂꯧ ꯊꯥꯕ ꯈꯣꯠꯄ ꯍꯧꯅꯔꯦ ꯂꯣꯛꯄꯒꯤ ꯈꯣꯠꯄꯒꯤ ꯃꯇꯥꯡ ꯌꯧꯔꯛꯀꯗꯧꯔꯦ ꯍꯥꯏꯖꯕ ꯇꯥꯔꯦ ꯃꯔꯨꯞ ꯃꯔꯨꯞ ꯈꯣꯏꯒꯤ ꯑꯗꯣꯝꯗꯗꯤ ꯂꯧꯁꯤꯡꯒꯤ ꯐꯤꯕꯝꯗꯤ ꯀꯝꯗꯧꯔꯤ
ꯃꯔꯨꯞ ꯑꯩꯈꯣꯏꯗꯗꯤ ꯀꯩꯅꯣ ꯇꯧꯋꯦ ꯑꯩꯈꯣꯏꯒꯤ ꯑ ꯑꯌꯥꯝꯕꯅꯗꯤ ꯀꯪꯕ ꯖꯒꯥꯅꯤ ꯑꯗꯨꯕꯨ ꯅꯣꯡ ꯆꯨꯗ꯭ꯔꯒꯁꯨ ꯃꯃꯥꯡ ꯃꯃꯥꯡꯗ ꯑꯗꯨꯝ ꯈꯔ ꯈꯔ ꯑꯗꯨꯝ ꯆꯣꯠꯂꯒ ꯂꯩꯍꯧꯕ ꯈꯣꯏꯒꯤ ꯄꯥꯠ ꯍꯥꯏꯇꯥꯔꯦꯀꯣ ꯃꯇꯝ ꯄꯨꯝꯅꯃꯛꯇ ꯑꯗꯨꯝ ꯏꯁꯤꯡ ꯈꯔꯗꯤ ꯇꯨꯡ ꯂꯩꯕ ꯖꯒꯥꯁꯤꯗꯒꯤ ꯑꯅꯛ ꯄꯄ ꯁꯤꯡꯗꯒꯤ ꯁꯨꯃꯥꯏꯅ ꯏꯁꯤꯡ ꯆꯤꯡ ꯈꯣꯠꯂꯒ ꯃꯅꯥꯛ ꯅꯛꯄꯗ ꯂꯩꯕ ꯂꯧꯕꯨꯛꯁꯤꯡꯗ ꯑꯩꯈꯣꯏꯒꯤ ꯉꯟꯅ ꯎꯕ ꯂꯧꯎ ꯈꯨꯎꯗꯨ ꯇꯧꯔꯤ ꯍꯧꯖꯤꯛꯁꯤ ꯑꯩꯅ ꯁꯨꯝ ꯎꯖꯕꯗ ꯐꯧ ꯀꯩꯀꯩ ꯃꯌꯥꯝ ꯑꯃꯗꯤ ꯌꯩꯅꯕꯒꯤ ꯎꯏ ꯑꯗꯨꯕꯨ ꯃꯔꯥꯡ ꯀꯥꯏꯅꯃꯛ ꯂꯣꯛꯇ꯭ꯔꯒꯁꯨ ꯑꯩꯈꯣꯏꯒꯤ ꯆꯥꯕ ꯀꯣꯟꯅꯅꯕ ꯂꯧꯃꯤꯁꯤꯡꯒꯤꯗꯤ ꯑꯗꯨꯝꯃꯥꯏꯅ ꯎꯅꯩ ꯑꯗꯨꯒ ꯍꯧꯖꯤꯛ ꯅꯣꯡ ꯏꯁꯤꯡ ꯆꯨꯕꯒꯤ ꯍꯧꯔꯛꯄꯁꯤꯗ ꯑꯗꯨꯝ ꯁꯝꯄꯣꯛ ꯈꯣꯏꯅꯗꯅ ꯂꯧꯔꯤ ꯌꯥꯟꯗꯅ ꯑꯗꯨꯗꯒꯤ ꯂꯧꯄꯥꯟ ꯇꯧꯗꯅ ꯂꯧ ꯁꯦꯡꯕꯒꯤ ꯊꯕꯛ ꯀꯌꯥꯃꯁꯨ ꯀꯟꯅ ꯍꯣꯠꯅ ꯍꯣꯠꯅꯕꯒꯤ ꯃꯃꯤ ꯎꯖꯩ ꯑꯗꯣ ꯃꯔꯨꯞ ꯍꯟꯗꯛꯁꯤ ꯅꯨꯡꯁꯥꯁꯨ ꯑꯗꯨꯝ ꯈꯔ ꯁꯥꯕ ꯃꯥꯜꯂꯦ ꯑꯩꯈꯣꯏꯗꯁꯨꯁꯨꯝ ꯁꯥꯏ ꯃꯔꯨꯞ ꯍꯣꯏꯗꯗꯤ ꯀꯌꯥꯝ ꯀꯃꯥꯏ ꯀꯃꯥꯏ ꯇꯧꯏ ꯁꯥꯕꯒꯤ ꯆꯥꯡꯁꯦ
ꯃꯔꯨꯞ ꯑꯈꯣꯏꯗꯁꯨ ꯑꯗꯨꯝ ꯁꯥꯏ ꯃꯔꯨꯞ ꯑꯩꯈꯣꯏꯒꯤꯗꯨꯕꯨ ꯁꯥꯕꯁꯨ ꯑꯩꯈꯣꯏꯅ ꯍꯦꯟ ꯉꯝꯕꯁꯨ ꯌꯥꯏ ꯍꯥꯏꯕ ꯇꯥꯔꯦꯅꯦ ꯑꯩꯈꯣꯏꯗꯤ ꯆꯤꯡꯌꯥꯁꯨ ꯅꯠꯇꯅꯤꯅ ꯎ ꯋꯥ ꯃꯔꯥꯡ ꯀꯥꯏꯅ ꯍꯧꯕꯁꯨ ꯅꯠꯇꯦ ꯑꯗꯣ ꯑꯩꯒꯤ ꯃꯣꯠꯇꯨꯗꯤ ꯃꯔꯨꯞ ꯃꯁꯤ ꯎ ꯋꯥ ꯃꯔꯥꯡ ꯀꯥꯏꯅ ꯍꯧꯔꯛꯇꯕ ꯎ ꯋꯥ ꯌꯥꯟꯊꯠꯄꯁꯤꯒꯤ ꯗꯒꯤ ꯂꯥꯛꯄꯅꯦꯅ ꯊꯝꯖꯒꯦ ꯃꯔꯨꯞ ꯃꯔꯨꯞꯀꯤ ꯋꯥꯈꯜꯂꯣꯟꯗꯗꯤ ꯀꯔꯤ ꯂꯩꯕꯤꯕꯒꯦ
ꯍꯣꯏ ꯁꯥꯕꯒꯤ ꯆꯥꯡꯁꯦ ꯁꯥꯗꯤ ꯌꯥꯝ ꯁꯥꯟꯅꯔꯦ ꯍꯥꯏꯇꯥꯔꯦ ꯑꯗꯨꯕꯨ ꯑꯩꯈꯣꯏꯒꯤ ꯂꯝꯁꯤꯅꯗꯤ ꯎ ꯋꯥ ꯈꯔ ꯃꯈꯩꯗꯤ ꯑꯗꯨꯝ ꯃꯔꯥꯡ ꯀꯥꯏꯅ ꯍꯧꯕꯅ ꯃꯔꯝ ꯑꯣꯏꯔꯒ ꯁꯥꯔꯕꯁꯨ ꯑꯗꯨꯝ ꯎꯔꯨꯝ ꯋꯥꯔꯨꯝ ꯂꯩꯕꯅꯤꯅ ꯑꯗꯨꯝ ꯈꯔ ꯃꯈ ꯃꯈꯩꯗꯤ ꯑꯗꯨꯝ ꯑꯋꯥ ꯄꯣꯊꯥꯅꯕ ꯉꯝꯅꯅꯅꯕ ꯍꯣꯠꯅꯩ ꯑꯗꯣ ꯃꯔꯨꯞ ꯑꯩꯅ ꯁꯨꯝ ꯎꯖꯕꯗ ꯑꯇꯣꯞꯄ ꯂꯝꯁꯤꯡꯗ ꯑꯗꯨꯛꯀꯤ ꯃꯇꯤꯛ ꯌꯥꯝ ꯁꯥꯕ ꯎ ꯋꯥ ꯐꯖꯅ ꯍꯧꯗꯕ ꯖꯒꯥꯗ ꯑꯩꯈꯣꯏꯒꯤ ꯑꯁꯥꯕꯁꯤꯅ ꯃꯔꯝ ꯑꯣꯏꯔꯒ ꯇꯨꯝꯐꯝ ꯆꯥꯐꯝ ꯀꯌꯥ ꯑꯃ ꯊꯕꯛ ꯁꯨꯐꯝ ꯈꯪꯗꯕ ꯑꯗꯒꯤ ꯑꯅꯥ ꯑꯌꯦꯛ ꯀꯌꯥ ꯑꯃ ꯌꯥꯎꯕ ꯑꯗꯨꯝ ꯎꯔꯦ ꯑꯋꯥꯕꯒꯤ ꯑꯋꯥꯕ ꯍꯥꯏꯗꯨꯅꯤ ꯃꯗꯨ ꯍꯦꯛ ꯁꯥꯔꯦꯅ ꯉꯁꯤꯁꯦ ꯊꯕꯛ ꯁꯨꯐꯝ ꯈꯪꯗ꯭ꯔꯦ ꯑꯗꯣ ꯊꯕꯛ ꯅꯣꯡꯃꯒꯤ ꯆꯔꯥ ꯁꯨꯔꯒ ꯆꯥꯖꯔꯤꯕ ꯀꯥ ꯈꯣꯏꯒꯤ ꯃꯤꯑꯣꯏꯁꯤꯡꯗꯗꯤ ꯑꯋꯥꯕ ꯗ ꯑꯋꯥꯕꯅꯤ ꯅꯣꯡꯃꯨꯛ ꯆꯨꯁꯜꯂꯛꯄ ꯃꯇꯝꯁꯤꯗꯁꯨ ꯊꯕꯛꯁꯨꯨꯕꯛ ꯁꯨꯕ ꯌꯥꯗ꯭ꯔꯦ ꯑꯗꯣ ꯅꯨꯡꯁꯥ ꯀꯟꯅ ꯁꯥꯒꯠꯂꯛꯄꯁꯤꯗ ꯏꯆꯝ ꯆꯝꯅ ꯁꯥꯕ ꯅꯨꯡꯁꯥꯃꯛꯀꯤ ꯅꯠꯇ꯭ꯔꯕꯅꯤꯅ ꯑꯋꯥꯕꯗ ꯑꯋꯥꯕ ꯍꯥꯞꯄ ꯍꯥꯏꯗꯨ ꯑꯣꯏꯔꯦ ꯃꯁꯤꯁꯤ ꯑꯩꯈꯣꯏꯒꯤ ꯑꯥ ꯂꯩꯔꯤꯕ ꯃꯤꯑꯣꯏꯁꯤꯡ ꯐꯨꯔꯨꯞ ꯀꯥꯡꯂꯨꯞ ꯑꯗꯒꯤ ꯁꯔꯀꯥꯔꯁꯤꯡꯅ ꯒ꯭ꯌꯥꯟ ꯇꯥꯃꯤꯟꯅꯔꯒ ꯁꯥꯔꯤꯕꯁꯤ ꯀꯔꯤꯗꯒꯤꯅꯣ ꯀꯃꯥꯏꯅ ꯉꯥꯛꯊꯣꯛꯁꯤꯒꯦ ꯑꯗꯒꯤ ꯀꯃꯥꯏꯅ ꯀꯟꯁꯤꯒꯦ ꯍꯥꯏꯕꯁꯤ ꯈꯟꯅꯔꯒꯗꯤ ꯈꯔ ꯃꯈꯩꯗꯤ ꯐꯅꯤ ꯈꯜꯂꯤ ꯑꯗꯨ ꯃꯔꯨꯞꯇ ꯑꯩꯅ ꯍꯪꯖꯅꯤꯡꯉꯤꯁꯤ ꯅꯣꯡꯖꯨ ꯅꯨꯡꯁꯥ ꯑꯗꯒꯤ ꯑꯏꯪ ꯑꯁꯥ ꯏꯁꯤꯡ ꯅꯨꯡꯁꯤꯠꯀꯤ ꯐꯤꯕꯝ ꯄꯨꯝꯅꯃꯛꯁꯤ ꯎ ꯋꯥꯅ ꯀꯜꯂꯤꯕꯅꯤꯗꯣ ꯃꯍꯥꯛꯅ ꯂꯣꯏꯅ ꯆꯂꯥꯏꯔꯤꯕꯅꯤ ꯑꯗꯣ ꯃꯔꯨꯞ ꯍꯣꯏꯀꯤ ꯖꯒꯥꯗꯗꯤ ꯎ ꯋꯥꯁꯤ ꯃꯔꯥꯡ ꯀꯥꯏꯅ ꯍꯧꯕꯤꯕ꯭ꯔꯥ ꯑꯃꯗꯤ ꯎ ꯋꯥ ꯊꯥꯕꯒꯤ ꯀꯔꯤ ꯀꯔꯤ ꯑꯩꯈꯣꯏꯒꯤ ꯄ꯭ꯔꯣꯒ꯭ꯔꯥꯝ ꯄꯥꯏꯈꯠꯄꯤꯔꯤ
ꯎ ꯋꯥ ꯊꯥꯕꯁꯤ ꯃꯔꯨꯞ ꯑꯩꯁꯨ ꯑꯩꯈꯣꯏꯒꯤ ꯏꯃꯥꯟꯅꯕ ꯀꯥꯡꯂꯨꯞ ꯈꯔ ꯄꯨꯜꯂꯒ ꯑꯗꯨꯝ ꯊꯥꯖꯔꯤ ꯃꯐꯝ ꯑꯌꯥꯝꯕꯅ ꯊꯥꯕ ꯎ ꯋꯥ ꯌꯣꯛꯈꯠꯅꯕꯁꯨ ꯍꯣꯠꯅꯖꯔꯤ ꯍꯥꯏꯖꯕ ꯇꯥꯔꯦꯅꯦ ꯃꯔꯨꯞ ꯑꯗꯨꯒ ꯑꯩꯈꯣꯏꯒꯤ ꯁꯥꯏꯁꯤ ꯎ ꯋꯥꯗꯤ ꯃꯔꯥꯡ ꯀꯥꯏꯕꯗꯤ ꯑꯣꯏꯗꯦ ꯍꯥꯏ꯭ꯗꯤ ꯆꯥꯎꯈꯠꯄ ꯃꯐꯝ ꯆꯥꯎꯈꯠꯄ ꯃꯐꯝ ꯍꯥꯏꯔꯒ ꯈꯣꯏ ꯆꯥꯎꯈꯠꯄ ꯃꯐꯝꯅ ꯍꯦꯟꯅ ꯁꯥꯏ ꯍꯥꯏꯕꯗꯨꯅꯤ ꯑꯩꯈꯣꯏ ꯁꯤꯗꯒꯤ ꯍꯦꯟꯅ ꯆꯥꯎꯈꯠꯄ ꯃꯐꯝ ꯑꯃꯁꯨ ꯂꯩꯔꯝꯃꯒꯁꯨ ꯑꯃꯨꯛ ꯁꯥ ꯗꯧꯔꯤꯕꯅꯤ ꯍꯥꯏꯖꯔꯤꯕ ꯃꯔꯨꯞ ꯈꯣꯏꯒꯤꯗꯨꯗꯤ ꯀꯝꯗꯧꯔꯤ ꯍꯥꯏꯕꯗꯤ ꯎ ꯋꯥ ꯊꯥꯕꯒꯤ ꯃꯔꯝꯗ ꯃꯔꯨꯞꯀꯤ ꯃꯣꯠꯇ ꯀꯔꯤ ꯂꯩꯕꯒꯦ ꯑꯃꯥꯡ ꯑꯇꯥ ꯍꯥꯏꯗꯤ ꯁꯥꯕ ꯈꯣꯠꯄ ꯍꯦꯟꯀꯠꯂꯛꯄꯁꯤꯒꯤ ꯐꯟ ꯀꯥꯏꯊꯔꯛꯂꯤꯕ ꯁꯤꯒꯤ ꯐꯅꯅꯕꯒꯤ ꯄꯥꯝꯕꯩꯒꯨꯝꯕ ꯃꯔꯨꯞꯀꯤ ꯋꯥꯈꯜꯂꯣꯟꯗꯨ ꯂꯩꯔꯒꯗꯤ ꯑꯗꯨꯁꯨ ꯈꯤꯇꯪ ꯊꯝꯕꯤꯌꯨ ꯋꯥꯈꯜ ꯂꯧꯁꯤꯡ ꯑꯣꯏꯅꯕ ꯃꯔꯨꯞꯅ ꯈꯤꯇꯪ ꯇꯥꯛꯄꯤꯌꯨ ꯍꯥꯏꯖꯒ
ꯌꯥꯝ ꯆꯨꯝꯃꯤ ꯃꯔꯨꯞ ꯑꯗꯣ ꯑꯩꯈꯣꯏꯒꯤ ꯃꯐꯝꯁꯤꯗꯗꯤ ꯎ ꯋꯥ ꯊꯥꯕꯒꯤ ꯄꯥꯏꯈꯠꯂꯤꯕꯁꯤ ꯍꯣꯏ ꯆꯤꯡꯃꯛꯇꯤ ꯑꯣꯏꯕꯅꯤꯅ ꯎ ꯋꯥꯗꯤ ꯑꯗꯨꯝ ꯃꯁꯥ ꯃꯊꯟꯇ ꯀꯨꯝꯒꯤ ꯑ ꯃꯇꯝ ꯃꯇꯝꯒꯤ ꯃꯔꯨ ꯍꯨꯟꯗꯅ ꯑꯗꯒꯤ ꯑꯅꯧꯕ ꯆꯣꯡꯈꯠꯇꯅ ꯀꯌꯥ ꯑꯃꯗꯤ ꯇꯧꯔꯤ ꯑꯗꯨꯕꯨ ꯌꯥꯟꯕ ꯈꯣꯠꯄꯒꯤ ꯃꯇꯥꯡꯁꯤꯗꯗꯤ ꯌꯦꯡꯁꯤꯟꯕꯤꯅꯕ ꯍꯥꯏꯇꯥꯔꯦꯀꯣ ꯑꯩꯈꯣꯏꯒꯤ ꯃꯥꯒꯤ ꯃꯁꯥꯒꯤ ꯂꯝꯃꯛ ꯑꯣꯏꯖ ꯇꯥꯔꯒꯁꯨ ꯍꯥꯏꯗꯤ ꯆꯤꯡꯁꯦ ꯇꯁꯦꯡꯅ ꯆꯤꯡꯁꯤꯗ ꯄꯇꯥ ꯇꯥꯁꯟꯕ ꯈꯣꯠꯆꯟꯕ ꯀꯌꯥ ꯑꯃꯗꯤ ꯌꯥꯗꯕꯒꯤ ꯑꯩꯈꯣꯏꯒꯤ ꯁꯔꯀꯥꯔꯒꯤ ꯍꯥꯏꯗꯤ ꯔꯤꯖꯥꯕ ꯐꯣꯔꯦꯁ ꯂꯩꯔꯤ ꯑꯗꯒꯤ ꯄ꯭ꯔꯣꯇꯦꯛꯇꯦꯠ ꯐꯣꯔꯦꯁ ꯂꯩꯔꯤ ꯑꯃꯗꯤ ꯄꯨꯔꯥ ꯑꯣꯏꯅ ꯑꯩꯈꯣꯏꯒꯤ ꯁꯤꯖꯤꯟꯅꯕ ꯌꯥꯕ ꯑꯗꯨꯃꯥꯏꯅ ꯎꯃꯪ ꯀꯌꯥ ꯑꯃ ꯊꯝꯃꯤ ꯑꯗꯣ ꯑꯩꯈꯣꯏꯒꯤꯁꯦ ꯑꯗꯨꯝ ꯔꯤꯖꯕꯃꯛꯀꯤ ꯆꯤꯡꯖꯗ꯭ꯔꯦ ꯑꯩꯈꯣꯏꯒꯤ ꯄ꯭ꯔꯣꯇꯦꯛꯇꯦꯠ ꯍꯥꯏꯇꯥꯔꯦꯀꯣ ꯃꯔꯨꯞ ꯆꯥꯅ ꯊꯛꯅꯕ ꯑꯗꯒꯤ ꯌꯨꯝ ꯀꯩ ꯁꯥꯟꯅꯕ ꯑꯗꯨꯒꯨꯝꯕ ꯈꯔ ꯃꯈꯩꯗꯤ ꯁꯤꯖꯤꯟꯅꯕ ꯌꯥꯕ ꯑꯗꯨꯒ ꯄꯥꯛꯁꯟꯅ ꯂꯂꯣꯟ ꯏꯇꯤꯛ ꯇꯧꯅꯕ ꯎꯃꯪ ꯋꯥꯃꯪ ꯃꯩ ꯊꯥꯕ ꯈꯣꯠꯄꯁꯤꯒꯤꯗꯤ ꯑꯌꯥꯝꯕ ꯁꯔꯀꯥꯔꯅ ꯊꯤꯡꯉꯤ ꯑꯗꯨꯕꯨ ꯑꯩꯈꯣꯏꯒꯤ ꯃꯤꯑꯣꯏꯕꯈꯣꯏꯁꯤꯅ ꯒ꯭ꯌꯥꯟ ꯈꯔ ꯇꯥꯕ ꯋꯥꯠꯄ ꯆꯠꯄꯅ ꯃꯔꯝ ꯑꯣꯏꯔꯒ ꯀꯌꯥ ꯑꯃ ꯂꯣꯟ ꯂꯣꯟꯅ ꯂꯥꯃꯩ ꯊꯥꯕ ꯎ ꯋꯥ ꯄꯥꯛꯇꯪꯅꯅ ꯌꯥꯝꯟꯕꯗꯤ ꯆꯠꯅꯔꯤ ꯑꯗꯨꯕꯨ ꯃꯇꯝ ꯃꯇꯝꯒꯤ ꯇꯞꯅ ꯇꯞꯅ ꯁꯨꯝ ꯌꯦꯡꯁꯤꯟꯕꯤꯔꯛꯄ ꯑꯗꯨꯗꯒꯤꯩ ꯊꯕꯛ ꯊꯧꯔꯝ ꯀꯌꯥ ꯑꯃ ꯄꯥꯏꯈꯠꯂꯛꯄꯅ ꯃꯔꯝ ꯑꯣꯏꯔꯒ ꯃꯁꯤ ꯀꯌꯥ ꯑꯃꯗꯤ ꯀꯟꯕ ꯉꯝꯖꯔꯦ ꯑꯗꯨ ꯃꯔꯨꯞ ꯑꯩꯅ ꯍꯥꯏꯖꯅꯤꯡꯕꯗꯤ ꯃꯔꯨꯞ ꯂꯝꯁꯤ ꯈꯔ ꯍꯥꯡꯕ ꯂꯩꯇꯥꯔꯒꯗꯤ ꯇꯁꯦꯡꯅ ꯎꯖꯥꯎ ꯑꯃꯃ ꯊꯥꯗ꯭ꯔꯒꯁꯨ ꯑꯩꯈꯣꯏꯅ ꯆꯥꯅ ꯊꯛꯅꯕ ꯍꯩ ꯔꯥꯒꯨꯝꯕ ꯊꯥꯔꯒ ꯍꯩ ꯔꯥꯒꯤ ꯃꯍꯥꯎꯁꯨ ꯐꯪꯕ ꯎ ꯋꯥꯁꯨ ꯎꯔꯨꯝꯁꯨ ꯂꯥꯡꯕ ꯑꯗꯨꯒ ꯅꯨꯡꯁꯤꯠ ꯅꯨꯡꯁꯥꯁꯨ ꯁꯦꯡꯕ ꯑꯃꯗꯤ ꯏꯊꯩ ꯑꯩꯈꯣꯏꯒꯤ ꯅꯣꯡ ꯇꯨꯔꯛꯄ ꯃꯇꯝꯗ ꯏꯁꯤꯡ ꯇꯨꯡꯁꯤꯟꯒꯗꯕ ꯏꯁꯤꯡ ꯀꯩꯅꯣ ꯇꯧꯒꯗꯕ ꯈꯣꯠꯄꯁꯤ ꯎ ꯋꯥꯅ ꯆꯨꯞꯁꯤꯟꯖꯩ ꯃꯔꯝ ꯑꯗꯨꯅ ꯃꯔꯨꯞ ꯑꯩꯈꯣꯏꯒꯤ ꯖꯒꯥꯗꯁꯨ ꯑꯍꯥꯡꯕ ꯂꯝꯄꯥꯛ ꯂꯝꯍꯥꯡ ꯂꯩꯕ ꯇꯥꯔꯒꯗꯤ ꯍꯩ ꯔꯥꯒꯨꯝꯕ ꯑꯗꯨꯝ ꯊꯥꯖꯤꯟꯕꯤꯕ ꯌꯥꯏ ꯑꯩꯈꯣꯏꯒꯤ ꯂꯝ ꯑꯍꯥꯡꯕꯗ ꯐꯠꯇ ꯍꯥꯎꯊꯤ ꯍꯨꯟꯗꯣꯛꯄꯩ ꯃꯍꯨꯠꯇ ꯃꯐꯝ ꯆꯥꯅ ꯆꯥꯅ ꯈꯟꯗꯣꯛꯄꯤꯔꯕꯥ ꯑꯗꯨꯗ ꯎ ꯋꯥ ꯊꯥꯕꯤꯔꯒꯩ ꯍꯩ ꯀꯥꯟꯅꯕꯁꯦ ꯄꯨꯂꯞ ꯂꯧꯃꯤꯟꯅꯁꯤ ꯁꯤꯒꯤ ꯃꯇꯥꯡꯁꯤꯗ ꯑꯩꯅ ꯑꯗꯨꯝ ꯁꯨꯃꯥꯏꯅ ꯆꯥꯎꯔꯥꯛꯄ ꯊꯝꯖꯒꯦ ꯑꯗꯣ ꯃꯔꯛꯇꯁꯨ ꯑꯩꯅ ꯑꯔꯣꯏꯕ ꯑꯣꯏꯅ ꯍꯪꯖꯅꯤꯡꯉꯤꯤꯁ ꯇꯦꯟꯇꯛꯅ ꯇꯁꯦꯡꯅ ꯃꯔꯨꯞꯁꯤ ꯀꯔꯤꯒꯨꯝꯕ ꯎ ꯋꯥ ꯊꯥꯕꯒꯤ ꯃꯇꯥꯡꯁꯤꯗ ꯑꯩꯈꯣꯏꯒꯤ ꯃꯥꯂꯦꯝꯒꯤ ꯊꯥꯛꯇ ꯑꯩꯈꯣꯏꯒꯤ ꯃꯤꯌꯥꯝꯁꯦ ꯂꯝꯖꯤꯡꯕ ꯃꯤꯑꯣꯏ ꯑꯃ ꯑꯣꯏꯔꯦꯅ ꯈꯟ ꯇꯥꯔꯒꯗꯤ ꯃꯔꯨꯝꯅ ꯑꯍꯥꯟꯕ ꯄꯥꯏꯈꯠꯀꯗꯕ ꯈ꯭ꯋꯥꯏꯗꯒꯤ ꯑꯍꯥꯟꯕ ꯑ ꯍꯧꯕ ꯏꯁꯇꯦꯞꯁꯤ ꯀꯔꯤ ꯑꯣꯏꯅ ꯑꯣꯏꯒꯅꯤ ꯈꯣꯡꯊꯥꯡꯁꯤ ꯁꯤꯃꯇꯪ ꯇꯦꯟꯇꯛꯅ ꯊꯝꯕꯤꯔꯛꯎꯅꯦ ꯃꯔꯝꯅ
ꯊꯝꯖꯒꯦ ꯃꯔꯨꯞ ꯃꯔꯨꯞꯅꯁꯨ ꯐꯖ ꯐꯖꯕ ꯋꯥꯐꯝ ꯀꯌꯥ ꯇꯥꯛꯄꯤꯈ꯭ꯔꯦ ꯑꯩꯒꯤ ꯑꯣꯏꯅꯗꯤ ꯃꯔꯨꯞ ꯑꯩꯅ ꯑꯍꯥꯟꯕ ꯄꯥꯏꯈꯠꯅꯤꯡꯕ ꯈꯣꯡꯊꯥꯡꯁꯤ ꯑꯇꯩ ꯀꯔꯤꯁꯨ ꯅꯠꯇꯦ ꯑꯌꯥꯝꯕꯅ ꯇꯧꯅꯔꯤ ꯑꯁꯤ ꯎ ꯋꯥꯗ ꯄꯪꯊꯥꯗ ꯊꯥꯕ ꯁꯦꯟꯅꯕ ꯌꯥꯎꯗꯕ ꯃꯁꯤ ꯁꯦꯟꯅꯕ ꯌꯥꯎꯗ꯭ꯔꯤꯕꯒꯤ ꯃꯔꯝ ꯑꯁꯤ ꯑꯩꯅ ꯍꯥꯏꯖꯅꯤꯡꯕꯗꯤ ꯇꯥꯛꯄꯤ ꯇꯝꯕꯤꯅꯕ ꯂꯩꯇꯕ ꯂꯝꯖꯤꯡꯕꯤꯅꯕ ꯂꯩꯇꯕ ꯍꯥꯏꯕ ꯇꯥꯔꯦ ꯃꯄꯨ ꯃꯔꯨꯞ ꯑꯦ ꯉꯁꯤ ꯎ ꯋꯥ ꯊꯥꯕꯒꯤ ꯅꯨꯃꯤꯠꯅꯤ ꯑꯀꯣꯏꯕꯒꯤ ꯅꯨꯃꯤꯠꯅꯤ ꯍꯥꯏꯔꯒ ꯉꯁꯤ ꯊꯥꯃꯒ ꯑꯗꯨꯝ ꯆꯠꯈꯤꯕ ꯑꯗꯣ ꯑꯩꯅ ꯑꯍꯥꯟꯕꯗ ꯄꯥꯏꯈꯠꯆꯅꯤꯡꯕꯗꯤ ꯂꯩꯀꯥꯏ ꯂꯩꯥꯏ ꯏꯀꯥꯏ ꯂꯝ ꯂꯝ ꯆꯠꯂꯒ ꯒ꯭ꯌꯥꯟ ꯇꯥꯃꯤꯟꯅꯤꯡꯕ ꯂꯩꯔꯤꯕ ꯑꯍꯜ ꯂꯃꯟ ꯑꯗꯒꯤ ꯑꯉꯥꯡ ꯅꯨꯄꯤ ꯍꯧꯒꯠꯂꯛꯂꯤꯕ ꯁꯥꯇ꯭ꯔ ꯅꯍꯥꯔꯣꯟꯁꯤꯡꯁꯤ ꯒ꯭ꯌꯥꯟ ꯇꯥꯃꯤꯟꯅꯔꯒ ꯐꯖꯅ ꯃꯗꯨ ꯄꯥꯈꯠꯄ ꯂꯣꯏꯔꯕ ꯃꯇꯨꯡ ꯃꯇꯨꯡꯗ ꯃꯊꯪ ꯃꯊꯪ ꯑꯗꯨꯒꯤ ꯃꯊꯪꯗꯤ ꯑꯗꯨꯝ ꯃꯊꯪ ꯃꯊꯪ ꯎ ꯋꯥ ꯊꯥꯕ ꯈꯣꯠꯄ ꯑꯗꯨꯒꯨꯝꯕꯗꯣ ꯄꯥꯏꯈꯠꯅꯤꯡꯉꯤ ꯃꯔꯨꯞꯀꯤ ꯋꯥꯈꯜꯂꯣꯟꯒꯤ
ꯍꯣ ꯌꯥꯝ ꯅꯨꯡꯉꯥꯏꯖꯔꯦ ꯃꯔꯨꯞ ꯃꯔꯨꯞꯀ ꯁꯨꯃꯥꯏꯅ ꯋꯥꯔꯤ ꯋꯥꯇꯥꯏ ꯀꯌꯥ ꯑꯃ ꯇꯧꯔꯒ ꯎ ꯋꯥ ꯊꯥꯕꯒꯤ ꯑꯃꯗꯤ ꯂꯧꯎ ꯁꯤꯡꯎꯕꯒꯤ ꯃꯇꯥꯡꯗ ꯁꯨꯃ ꯑꯩ ꯋꯥꯔꯤ ꯇꯧꯕꯁꯤ ꯅꯨꯡꯉꯥꯏꯖꯩ ꯃꯇꯨꯡꯗꯁꯨ ꯃꯔꯨꯞꯀ ꯋꯥꯔꯤ ꯋꯥꯇꯥꯏ ꯀꯌꯥ ꯑꯃ ꯁꯥꯟꯅꯔꯤꯁꯦ ꯃꯔꯨꯞ ꯉꯁꯤꯒꯤꯗꯤ ꯑꯩꯁꯨ ꯊꯕꯛ ꯑꯇꯣꯞꯄ ꯑꯃ ꯂꯥꯛꯁꯜꯂꯦ ꯑꯗꯨꯅ ꯃꯔꯨꯞ ꯑꯩ ꯉꯁꯤꯒꯤ ꯇꯤ ꯊꯝꯖꯔꯒꯦ
ꯐꯔꯦ ꯑꯗꯣ ꯃꯔꯨꯞ